ꯇꯥꯕ꯭ꯔꯣ
ꯇꯥꯏꯌꯦ
ꯍꯧꯖꯤꯛ ꯀꯔꯤ ꯇꯧꯔꯤꯒꯦ
ꯐꯤ ꯁꯥꯔꯒ ꯂꯩꯌꯦ
ꯑꯁ ꯅꯨꯡꯉꯥꯏꯍꯦ ꯅꯪꯗꯤ ꯐꯤ ꯁꯥꯕ ꯍꯥꯏꯔꯒ ꯑꯩꯗꯣ ꯑꯁ ꯐꯤ ꯁꯥꯅꯤꯡꯈ꯭ꯔꯦ꯫
ꯅꯪꯁꯨ ꯐꯤ ꯐꯤ ꯁꯥꯕ ꯌꯥꯝ ꯂꯩꯔꯝꯒꯅꯤꯀꯣ ꯅꯪ ꯁꯥꯕ ꯂꯣꯏꯗꯕꯗꯨ꯫
ꯁꯥꯕ ꯂꯣꯏꯗ꯭ꯔꯤ ꯍꯣꯏ ꯏꯃꯥꯟꯅꯕꯤ ꯑꯣꯗꯔ ꯄꯤ ꯄꯤꯕ ꯎꯝ ꯑꯣꯗꯔ ꯑꯅꯤ ꯑꯍꯨꯝ ꯂꯩꯅꯦ ꯑꯩꯈꯣꯏꯒꯤ ꯏꯃꯥꯟꯅꯕꯤ ꯆꯧꯕꯤꯗꯣ ꯑꯆꯧꯕꯤꯗꯣ ꯃꯥꯒꯤꯁꯨ ꯂꯣꯏꯁꯤꯟ ꯂꯣꯏꯁꯤꯟꯗꯕꯤꯗ ꯌꯨꯝꯗ ꯂꯩꯍꯧꯔꯤꯅꯦ꯫ ꯇꯪꯈꯥꯏꯗꯤ ꯌꯧꯔꯕꯅꯦ ꯑꯗꯣ ꯑꯩꯅ ꯃꯉꯣꯟꯗ ꯅꯪ ꯌꯨꯝꯗ ꯂꯥ ꯆꯠꯂꯣ ꯑꯗꯨꯒ ꯑꯗꯨ ꯂꯧꯔꯒ ꯅꯪ ꯅꯁꯥ ꯑꯗꯨꯝ ꯑꯩꯉꯣꯟꯗ ꯀꯩꯅꯣ ꯁꯥꯕꯒꯤ ꯃꯃꯟ ꯑꯗꯨꯗ ꯀꯝꯇ ꯍꯥꯏꯔꯨꯅꯨ ꯅꯪ ꯑꯗꯨꯝ ꯁꯥꯔꯒ ꯂꯧꯈꯣ ꯑꯩꯅ ꯍꯥꯏꯕꯅꯦꯕ꯫ ꯃꯥꯅꯦ ꯏꯁ ꯀꯔꯤ ꯅꯪꯒꯤ ꯊꯕꯛꯇꯨꯕꯨ ꯑꯩ ꯀꯔꯤ ꯇꯧꯒꯗꯕꯅꯣ ꯑꯩ ꯁꯪꯗꯦ ꯁꯪꯗꯦ ꯅꯪꯅ ꯁꯥꯕꯤꯔꯗꯤ ꯁꯦꯠꯂꯦ ꯁꯥ ꯁꯥꯕꯤꯗ꯭ꯔꯥꯗꯤ ꯁꯦꯠꯇ꯭ꯔꯦ ꯍꯥꯏ ꯍꯥꯏꯔꯒ ꯂꯩꯔꯕꯅꯤ ꯑꯗꯨꯅ ꯈꯔꯅ ꯃꯤ ꯀꯔꯤ ꯏꯃꯥꯟꯅꯕꯤ ꯈꯔ ꯑꯃꯅ ꯑꯃꯁꯨ ꯃꯥꯒꯤ ꯃꯇꯥꯏꯒꯤꯗꯣ ꯃꯥꯒꯤ ꯎꯝ ꯃꯁꯥ ꯅꯠꯇꯕ ꯃꯇꯥꯏꯒꯤꯗꯣ ꯁꯥꯕꯤꯌꯣ ꯍꯥꯏꯕꯅꯦꯕ꯫
ꯑꯣ
ꯑꯗꯣ ꯑꯗꯨ ꯀꯩꯗꯧꯉꯩ ꯂꯥꯛꯇꯣꯏꯅꯣ ꯅꯪ ꯁꯥꯈꯤꯔꯣꯏꯗ꯭ꯔꯣ ꯂꯪ ꯂꯪꯗꯤ ꯃꯥ ꯂꯩꯔꯒ ꯊꯝꯃꯕꯅꯦꯕ꯫
ꯑꯣ
ꯈꯪꯗ꯭ꯔꯦ ꯑꯩꯁ ꯁꯥꯅꯤꯡꯉꯥꯏ ꯃꯊꯥ ꯌꯥꯝ ꯁꯥꯕ ꯍꯧꯔꯦ ꯑꯩ ꯁꯥꯗ꯭ꯔꯁꯨ ꯌꯥꯗ ꯀꯣ ꯏꯃꯥ ꯏꯝ ꯅꯕꯤꯒꯤ ꯑ ꯏꯃꯥꯟꯅꯕꯤ ꯑ ꯀꯩꯅꯣ ꯑꯩ ꯐ ꯑ ꯐꯤ ꯏꯟꯕꯒꯤ ꯐꯤ ꯁꯥꯕꯗꯣ ꯋꯥꯏꯠ ꯀꯂꯔ ꯃꯥꯒꯤ ꯕꯥꯗꯤꯗꯨꯅ ꯋꯥꯏꯠ ꯀꯂꯔ ꯑꯗ ꯑꯗꯨꯒ ꯃꯇꯥꯏꯗ ꯔꯦꯠꯀ ꯕ꯭ꯂꯦꯛꯀ ꯆꯠꯄꯗꯣ
ꯍꯣꯏ
ꯑꯗꯨ ꯅꯍꯥꯟ ꯑꯩ ꯃꯉꯣꯟ ꯃꯥꯒꯤ ꯁꯥꯗꯤ ꯁꯕ ꯁꯥꯕꯅꯦꯕꯀꯣ ꯑꯅꯤ ꯁꯥꯕꯅꯦꯕ ꯑꯩ ꯑꯃ ꯂꯥꯛ ꯑꯩ ꯑꯃꯂ ꯂꯧꯍꯧꯔꯤꯗꯅ ꯑꯩꯒꯤ
ꯍꯣꯏ꯫
ꯑꯃꯅ ꯃꯥꯒꯤ ꯁꯥꯕꯤꯕꯗꯨ ꯎꯝ ꯃꯥꯒꯤ ꯃꯌꯦꯛ ꯇꯣ ꯑꯩꯉꯣꯟꯗ ꯑꯩꯒꯤ ꯃꯌꯦꯛꯇꯣ ꯂꯥꯟꯕ ꯃꯥꯜꯂꯦ ꯂꯧꯅꯤꯡꯗꯦ ꯑꯃꯨꯛꯀ ꯑꯃ ꯁꯥꯕꯤꯌꯣꯅ ꯍꯥꯏꯕꯅꯦꯕ ꯀꯨꯏꯔꯦ꯫ ꯑꯩꯅ ꯏꯃꯥ ꯃꯥꯅ ꯑꯩꯅ ꯊꯦꯡꯅ ꯄꯤꯔꯁꯨ ꯌꯥꯕ꯭ꯔꯥ ꯍꯥꯏꯔꯒ ꯑꯗꯨꯝ ꯌꯥꯏ ꯅꯪ ꯁꯪꯕ ꯃꯇꯝꯗ ꯑꯗꯨꯝ ꯄꯤꯌꯣ ꯍꯥꯏꯕꯅꯦꯕ꯫
ꯏꯃꯥꯁꯨ ꯇꯧꯕ ꯌꯥꯏꯌꯦꯅ ꯏꯃꯥꯁꯨ ꯌꯥꯝ ꯐꯤ ꯁꯕ ꯀꯟꯂꯤꯅ꯫ ꯅꯪ ꯅꯪ ꯎꯝ ꯅꯪ
ꯇꯧꯗ꯭ꯔꯁꯨ ꯏꯃꯥ ꯇꯧꯕ ꯌꯥꯏꯌꯦꯅ
ꯁꯪꯗꯦ ꯑꯩ ꯌꯨꯝꯗ ꯂꯩꯇꯕꯅꯤꯅ ꯌꯨꯝ ꯌꯨꯝꯒꯤ ꯊꯕꯛ ꯌꯨꯝꯒꯤ ꯊꯕꯛ ꯂꯩꯕꯅꯤꯅꯀꯣ꯫
ꯍꯣꯏ꯫
ꯌꯥꯗꯦꯕ ꯑꯗꯣ ꯑꯥ ꯀꯩꯅꯣ ꯐꯤ ꯃꯥꯒꯤꯗꯣ ꯁꯥ ꯂꯧꯅꯤ ꯏꯕ ꯏꯃꯥꯅ ꯅꯪ ꯁꯥꯔꯛꯑꯦ ꯑꯩꯅ ꯁꯥꯗ꯭ꯔꯤꯌꯦ ꯅꯪ ꯌꯥꯔꯒ ꯑꯗꯣ ꯅꯪ ꯁꯪꯕ ꯃꯇꯝꯗ ꯑꯗꯨꯝ ꯑꯩꯒꯤ ꯄ꯭ꯔꯣꯕ꯭ꯂꯦꯝꯁꯨ ꯑꯩꯒꯤ ꯐꯤꯕꯝ ꯍꯧ ꯂꯩꯔꯤꯕ ꯃꯛ
ꯎꯝ꯫ ꯍꯣꯏꯅꯦ ꯍꯣꯏꯅꯦ ꯁꯪꯗ꯭ꯔꯗꯤ ꯎꯄꯥꯏ ꯂꯩꯇꯅꯦ꯫
ꯅꯤꯕꯀꯣ꯫ ꯑꯗꯨꯒꯤ ꯃꯥꯗꯨ ꯑꯃꯨꯛꯒ ꯑꯩꯉꯣꯟꯗꯤ ꯈꯔꯅ ꯁꯤꯅꯤꯀꯣ꯫
ꯑꯗꯨꯅꯦ ꯑꯗꯨꯅꯦ꯫
ꯅꯪꯗꯤꯁꯥ ꯁꯥꯕ꯭ꯔꯣ ꯑꯗꯨ꯫
ꯍꯣꯏ ꯑꯩꯗꯤꯁꯥꯏꯌꯦ꯫ ꯐꯤ ꯑꯩ ꯎꯝ ꯂꯩꯌꯦ꯫
ꯑꯣ ꯅꯨꯡꯉꯥꯏꯔꯤꯅꯣ ꯅꯍꯥꯟꯅ ꯁꯥꯕ ꯌꯥꯔꯕꯅꯤ ꯑꯗꯨꯗꯤ ꯅꯪ꯫ ꯅꯪ ꯇꯟꯕꯒꯤ ꯑꯣꯏꯔꯅꯤ ꯑꯩꯒꯤꯁꯨ ꯑꯃ ꯁꯥꯕꯤꯔꯣꯅ ꯑꯗꯨꯗꯤ꯫
ꯑꯁ ꯑꯩ ꯃꯤꯒꯤꯗꯤ ꯇꯧꯕ ꯍꯩꯗꯦꯍꯦ꯫
ꯃꯤ ꯑꯩꯒꯤ ꯑꯣꯗꯔ ꯃꯔꯤ ꯃꯉꯥ ꯂꯩꯔꯤꯅꯦ꯫
ꯑꯗꯣ ꯑꯩꯁꯨ ꯑꯥ ꯑꯅꯣꯏꯕꯤꯗꯣ ꯑꯩꯒꯤ ꯑꯃ ꯇꯧ ꯑꯩꯒꯤ ꯑꯃ ꯁꯥꯕꯤꯌꯣꯅ ꯍꯥꯏꯒꯦ ꯈꯟꯕꯅꯦ ꯑꯩꯁꯨ꯫ ꯑꯩꯗꯤ ꯉꯝꯗꯦꯅꯦ꯫ ꯀꯔꯤ ꯈꯪꯗꯦ ꯅꯨꯃꯤꯠ ꯑꯗꯨꯝ ꯀꯔꯤ ꯀꯔꯤ ꯇꯧꯕ꯭ꯔꯥ ꯑꯗꯨꯝ ꯈꯪꯗꯦ ꯑꯗꯨꯝ꯫ ꯅꯪꯗꯦ
ꯑꯥ
ꯇꯟ ꯇꯟꯕꯁꯨ ꯌꯥꯎꯋꯦ ꯊꯕꯛ ꯊꯕꯛ ꯃꯤ ꯑꯁꯤ ꯊꯕꯛꯅꯦ ꯍꯥꯏꯕꯗ ꯗꯣ ꯂꯩꯇꯕ ꯈꯨꯗꯛ ꯈꯨꯗꯛꯇꯒꯤ ꯎꯝ
ꯅꯪ ꯌꯥꯝ ꯁꯥꯗ꯭ꯔꯁꯨ ꯅꯪꯅ ꯁꯪꯕ ꯃ ꯇꯝꯗ ꯃꯤꯅꯤꯠ ꯇꯔꯥꯒꯨꯝꯕ ꯑꯣꯏꯔꯁꯨ ꯁꯥꯕ ꯌꯥꯏꯅ ꯑꯗꯨ ꯁꯥꯔꯗꯤ ꯅꯪ ꯑ ꯆꯍꯤ ꯑꯃꯗꯗꯤ ꯐꯅꯦꯛ ꯑꯃꯗꯤ ꯂꯣꯏꯁꯤꯟꯕ ꯉꯝꯒꯅꯤꯍꯦ
ꯍꯣꯏ ꯑꯗꯨꯗꯤ ꯑꯗꯨꯗꯤ ꯂꯣꯏꯗ ꯁꯣꯏꯗꯅ ꯂꯣꯏꯔꯝꯅꯦ ꯁꯤꯗꯤ
ꯑꯗꯣ ꯑꯗꯨꯅꯦ ꯍꯧꯖꯤꯛ
ꯎꯝ
ꯅꯪ ꯀꯩ ꯐꯤꯅꯣ ꯁꯥꯔꯤꯁꯦ ꯍꯧꯖꯤꯛ ꯁꯥꯔꯤꯁꯦ
ꯐꯠꯅ ꯂꯪꯖꯤꯟ ꯂꯪꯖꯤꯟ
ꯌꯦ ꯌꯦꯂꯣꯔꯣ
ꯎꯝ
ꯑꯣ ꯌꯦꯂꯣ ꯐꯖꯒꯅꯤ ꯀꯩ ꯃꯇꯥꯏꯒꯤꯗꯤ ꯔꯦꯠ ꯔꯦꯠ ꯍꯥꯞꯇꯣꯏꯔꯣ ꯎꯝ ꯑꯉꯥꯡꯕ ꯍꯥꯞꯇꯣꯏꯔꯣ
ꯑꯥꯎ ꯑꯉꯥꯡꯕ ꯑꯉꯥꯡꯕ
ꯐꯖꯔꯅꯤ
ꯉꯥꯡꯕ ꯍꯥꯞꯀꯅꯦ ꯑꯩꯗꯤ ꯀꯂꯔ ꯑꯩꯗꯤ ꯑ ꯃꯆꯨꯗꯣ ꯑ ꯑꯉꯥꯡꯕꯅ ꯑꯗꯨꯝ ꯐꯖꯩꯗ ꯑꯩꯗꯤ ꯑꯇꯣꯞ ꯑꯇꯣꯞꯄꯁꯨ ꯑꯗꯨꯝ ꯐꯖꯩ ꯍꯥꯏꯔꯁꯨ ꯑꯩꯗꯤ ꯑꯉꯥꯡꯕꯅ ꯑꯗꯨꯝ ꯄꯥꯝꯃꯤꯗ
ꯎꯝ ꯀꯩꯅꯣ ꯏꯃꯥꯇꯣꯟꯗ ꯐꯤ ꯀꯩꯅꯣ ꯐꯅꯦꯛ ꯇꯥꯏꯅꯕ ꯄꯤꯔꯛꯄ ꯃꯤꯌꯥꯝ ꯅꯛꯑꯦꯕ ꯑꯗꯨꯗ
ꯑꯣ ꯑꯣ ꯑꯗꯨꯗꯤ ꯅꯪ ꯍꯣꯏ ꯊꯥꯔꯛꯑꯣ ꯊꯥꯔꯛꯑꯣ
ꯑꯩ ꯊꯥꯔꯛꯀꯦ ꯑꯗꯣ ꯅꯪ ꯁꯥꯎꯑꯣꯕ ꯅꯪ ꯁꯥꯎꯑꯣꯕ
ꯑꯣ
ꯐꯖꯕꯅꯦ ꯑꯩꯁꯨ ꯁꯥꯅꯤꯡꯉꯦ
ꯑꯗꯣ ꯑꯩꯗꯤ ꯁꯥꯕ ꯐꯪꯉꯣꯏꯗꯅ ꯃꯇꯝ ꯂꯩꯇ꯭ꯔꯦꯕ ꯈꯪꯗꯦ ꯑꯩ ꯁꯦꯞ ꯍꯧꯖꯤꯛ ꯖꯨꯂꯥꯏ ꯀꯣ ꯑꯣꯒꯁ ꯁꯦꯞꯇꯦꯝꯕꯔ ꯑꯣꯛꯇꯣꯕꯔ ꯊꯥ ꯖꯨꯂꯥꯏ ꯑꯣꯒꯁꯇꯗꯤ ꯑꯣꯒꯁ ꯐꯥꯎꯗꯤ ꯁꯤꯗ ꯂꯩꯒꯅꯦꯕ ꯁꯣꯏꯗꯕꯤꯗ ꯃꯇꯥꯡꯅ ꯃꯇꯝꯅ ꯐꯔꯗꯤ ꯑꯃꯨꯛ ꯌꯨꯝ ꯈꯨꯟꯗ ꯑꯃꯨꯛ ꯆꯠꯀꯅꯦꯕ ꯏꯆꯦ ꯂꯣꯏꯅꯃꯛ ꯏꯆꯦꯒ ꯑꯉꯥꯡ ꯌꯥꯎꯅ ꯆꯠꯀꯅꯦꯕ ꯑꯗꯨꯗ ꯁꯥꯕ ꯇꯥꯔꯦ ꯆꯠꯄꯨ ꯆꯠꯂꯗꯤ ꯗꯤ ꯍꯥꯏꯕ ꯎꯝ ꯁꯥ ꯍꯣꯏ ꯍꯣꯏ ꯑꯩꯈꯣꯏ ꯈꯨꯟꯗ
ꯍꯣꯏ ꯌꯥꯏ ꯑꯩꯈꯣꯏ ꯈꯨꯟꯗ ꯑꯗꯨꯝ ꯂꯩꯌꯣ ꯍꯥꯏꯍꯦ ꯑꯩꯈꯣꯏ ꯈꯨꯟꯗꯅ ꯅꯨꯡꯉꯥꯏꯒꯅꯤ
ꯎꯝ ꯑꯗꯨꯅꯦ ꯑꯗꯨ ꯆꯠꯅꯤꯡꯕꯅꯦ ꯍꯥꯏꯗꯤ ꯍꯧꯖꯤꯛꯁꯨ ꯆꯠꯄ ꯌꯥꯏ ꯑꯗꯨꯕꯨ ꯑꯉꯥꯡꯗꯣ
ꯎꯝ
ꯃꯥꯒꯤ ꯃꯁꯥꯗ ꯀꯩꯅꯣ ꯇꯧꯋꯦꯕ ꯆꯦꯛꯑꯞ ꯇꯣꯏꯅ ꯆꯠꯇ꯭ꯔꯗꯤ ꯌꯥꯔꯦ
ꯎꯝ
ꯑꯗꯨ ꯑꯩꯈꯣꯏꯗꯗꯤ ꯆꯠꯂꯒ ꯑꯃꯨꯛ ꯂꯥꯛꯄ ꯌꯥꯗꯕꯒꯨꯝ ꯇꯧꯔꯗꯤ ꯌꯥ
ꯍꯣꯏꯅꯦ ꯑꯗꯨꯝ ꯂꯩꯕ ꯌꯥꯏ ꯑꯗꯨꯝ ꯂꯣꯏꯗ꯭ꯔ ꯐꯥꯎ ꯑꯗꯨꯝ ꯌꯦꯡꯂꯡꯒꯀꯣ ꯂꯩꯕ ꯐꯔꯦ ꯂꯩꯕꯅ ꯐꯔꯦ
ꯍꯣꯏ
ꯃꯁꯛꯗꯤ ꯌꯥꯝ ꯐꯖꯩꯍꯦ ꯀꯅꯥ ꯃꯥꯟꯕ꯭ꯔꯥ ꯈꯪꯗꯦ ꯃꯃꯥꯇꯣꯟ ꯃꯥꯟꯕ꯭ꯔꯥ ꯃꯃꯥ ꯃꯥꯟꯕ꯭ꯔꯥ
ꯃꯄꯥ ꯃꯥꯟꯕꯅꯤꯅꯦ ꯃꯀꯣꯛꯇꯗꯤ ꯑꯩꯁ ꯀꯣꯗ ꯃꯄꯥ ꯃꯥꯟꯕꯅꯦ ꯍꯧꯖꯤꯛ ꯀꯥꯟꯁꯦ ꯑꯉꯥꯡ ꯁꯦ ꯃꯥꯒꯤ ꯀꯂꯔꯒ ꯃꯥꯒꯤ ꯁꯛꯇꯣ ꯑꯗꯨꯝ ꯅꯤꯛ ꯇꯤꯒꯤ ꯆꯦꯟꯖ ꯇꯧꯋꯦ
ꯑꯥ ꯑꯗꯨꯝ ꯇꯧꯒꯔꯣ ꯎꯝ ꯇꯧꯒꯅꯤ
ꯑꯥꯁ ꯂꯣꯏꯔꯦ
ꯉꯁꯤ ꯑꯃꯨꯛ ꯉꯧꯒꯅꯤ ꯍꯥꯌꯦꯡ ꯑꯃꯨꯛꯀ
ꯎꯝ
ꯃꯨꯒꯅꯤ ꯃꯥꯏ ꯀꯥꯂꯔ ꯑꯗꯨꯒ ꯃꯁꯥꯗꯤ ꯀꯟꯕ ꯖꯥꯠꯅꯤꯀꯣ ꯅꯨꯄꯥ ꯑꯣꯏꯕꯒꯤꯔ ꯈꯪꯗꯦ ꯐꯨꯠꯕꯣꯜ ꯀꯥꯎꯕꯒꯨꯝ ꯀꯥꯎꯕꯅꯤ
ꯎꯝ ꯅꯣꯏꯗꯤ ꯑꯥ ꯅꯨꯄꯥ ꯐꯪꯕ ꯅꯨꯄꯥ ꯐꯪꯕꯅꯤꯅ ꯍꯥ ꯌꯥꯝ ꯍꯔꯥꯎꯒꯅꯤ ꯍꯔꯥꯎꯕꯒꯤ ꯄꯤꯁꯨ ꯇꯥꯔꯛꯀꯅꯤ
ꯍꯣꯏ ꯑꯁ ꯄꯤ ꯄꯤ ꯗꯥꯏꯅꯦ ꯀꯔꯤꯔ
ꯑꯩꯐꯥꯎ ꯇꯥꯔꯤꯅꯦ ꯅꯣꯏ ꯅꯣꯏꯗꯤ ꯇꯥꯗ꯭ꯔꯗꯤ ꯇꯥꯗ꯭ꯔꯗꯤ ꯌꯥꯔꯣꯏ
ꯍꯣꯏ
ꯌꯥꯝ ꯅꯨꯡꯁꯤꯌꯦ ꯎꯝ
ꯑꯩ ꯌꯦꯡ ꯀꯩꯅꯣ ꯌꯦꯡꯕ ꯉꯝꯗꯦ ꯑꯩ ꯃꯥ ꯍꯥꯏꯗꯤ ꯏꯆꯦꯅ ꯄꯣꯛꯄ ꯃꯇꯝꯗꯨ ꯃꯥꯏ ꯅꯣꯔꯃꯦꯜ ꯄꯣꯛ ꯄꯅꯤꯅ ꯀꯣ ꯑꯁ ꯀꯤꯌꯦ ꯑꯩ ꯇꯜꯂꯦ, ꯌꯥꯝ ꯋꯥꯕꯅꯤ ꯎꯝ ꯌꯥꯝ ꯋꯥꯏꯑꯦ ꯃꯥꯗꯣ
ꯃꯥ ꯌꯦꯡꯉꯒ ꯃꯥꯅ ꯀꯞꯄꯗꯣ ꯀꯞꯄꯦ ꯂꯣꯏꯌꯦ ꯏꯆꯦ ꯑꯃꯅ ꯏꯆꯦ ꯑꯃꯅ ꯁꯥꯎꯔꯤꯅꯤꯅꯦ ꯀꯔꯤꯔ ꯅꯕꯥꯟꯅꯤ ꯅꯆꯤꯟꯅ ꯎꯝ ꯅꯕꯥꯟꯅꯤ ꯀꯔꯤꯔ ꯑꯃꯅ ꯑꯃ ꯀꯟ ꯀꯔꯤꯅꯣ ꯆꯩꯔꯤꯅꯤꯅꯦ ꯅꯣꯡꯅꯤꯡ ꯅꯣꯛ ꯅꯣꯛ ꯅꯣꯛꯁꯨ ꯅꯣꯛꯅꯤꯡꯉꯦ ꯑꯃꯨꯛ ꯈꯜꯂ ꯍꯥꯏꯗꯤ ꯄꯨꯟꯁꯤꯗ ꯑꯩ ꯁꯤꯒꯨꯝꯕ ꯑꯩ ꯎꯗ꯭ꯔꯤꯕꯀꯣ
ꯑꯣ ꯑꯩꯗꯤ ꯑꯁꯤꯒꯨꯝꯕ ꯗꯤ ꯌꯥꯝꯅ ꯑꯩꯁ ꯆꯠꯈ꯭ꯔꯦ ꯑꯩꯈꯣꯏ ꯏꯅꯝꯃꯥ ꯑꯩꯈꯣꯏ ꯏꯆꯦ ꯑꯁ
ꯅꯪꯗꯤ ꯈꯨꯟ ꯅꯣꯏꯒꯤ ꯏꯃꯨꯡꯗꯤ ꯆꯥꯎꯕꯅꯤꯅꯀꯣ
ꯎꯝ ꯑꯗꯨꯝ ꯆꯠꯄ ꯀꯥꯟꯗ ꯑꯩꯁ ꯑꯩꯁꯨ ꯑꯗꯨꯝ ꯀꯞꯄꯅꯦ ꯅꯨꯡꯁꯤꯕꯗꯣ ꯑꯩꯈꯣꯏꯅ ꯎꯝ ꯀꯔꯤ ꯇꯧꯁꯤꯔꯥ ꯀꯔꯤ ꯑꯗꯨꯝ ꯇꯧꯔꯗꯤ ꯐꯒꯗꯕ ꯑꯗꯨ ꯑꯗꯨꯗꯤ ꯈꯪꯗꯦꯕ ꯃꯥꯅ ꯃꯥꯗꯤ ꯑꯗꯨꯝ ꯋꯥꯔꯒ ꯀꯣ ꯂꯩꯕ ꯋꯥꯅꯤ ꯌꯦꯡꯕꯗꯤ ꯉꯝꯗꯦꯍꯦ
ꯏꯅꯥꯎꯅꯨꯄꯤ ꯏꯕꯥꯅꯤ ꯆꯠꯄꯅꯦꯕ ꯏꯅꯥꯎꯅꯨꯄꯤꯁꯨ ꯌꯦꯡꯕ ꯉꯝꯗꯦ ꯃꯄꯤ ꯑꯁ ꯇ ꯃꯤ ꯎꯗꯅꯤꯉ ꯎꯗꯅꯕꯗꯤ ꯇꯧꯋꯦꯕꯀꯣ ꯅꯞ ꯀꯁꯦ ꯖꯔꯣ ꯖꯣꯔꯣ ꯇꯥꯏ ꯂꯣꯟꯅ ꯂꯣꯟꯅ ꯂꯣꯟꯅ ꯂꯣꯟꯅ ꯇꯩꯊꯣꯛꯏꯅꯦ ꯑꯗꯨ ꯄꯣꯛꯑꯀꯥꯟꯗ ꯑꯁ ꯍꯔꯥꯎꯕꯁꯤꯗꯤ
ꯎꯝ ꯑꯁ ꯑꯗꯨꯗꯤ
ꯑꯗꯣ ꯑꯉꯥꯡ ꯑꯥꯏ ꯁꯤ ꯌꯨ ꯑꯩꯈꯣꯏꯗꯤ ꯑꯥꯏ ꯁꯤꯌꯨꯗ ꯊꯝꯅꯤꯅꯀꯣ ꯑꯗꯨ ꯑꯁ ꯀꯞꯄꯦ ꯋꯥꯒꯁꯦ ꯉꯥꯡꯕ ꯉꯝ ꯑꯗ ꯃꯤꯅ ꯐꯣꯟ ꯇꯧꯔꯛꯄꯁꯨ ꯄꯥꯏꯕ ꯉꯝꯗꯦ ꯌꯥꯝ ꯋꯥꯕꯅꯦ
ꯁꯦꯔꯦꯁꯀꯤ ꯈꯟꯒꯅꯦꯕ ꯑꯦ ꯁꯤ ꯗ ꯂꯧꯔꯗꯤꯅꯦ ꯊꯝꯂꯗꯤꯀꯣ ꯃꯤ ꯂꯣꯏꯅ ꯑꯁ ꯀꯔꯤ ꯇꯧꯕꯒꯤꯔꯅ
ꯎꯝ ꯍꯣꯏ ꯅꯨꯡꯁꯤꯕꯒꯤ ꯐꯣꯟ ꯇꯧꯔꯒ ꯀꯔꯤ ꯀꯃꯥꯏꯟ ꯇꯧꯔꯤ
ꯎꯝ
ꯄꯠꯂꯤꯒꯦ ꯑꯩꯈꯣꯏꯅ ꯐꯖꯅ ꯈꯨꯝꯕꯁꯨ ꯉꯝꯗꯦꯕ ꯍꯥꯏꯗꯤ ꯄꯨꯛꯅꯤꯡ ꯍꯥꯟꯅ ꯅꯨꯡꯁꯤꯔꯛꯄꯗꯣ ꯑꯗꯨꯃꯥꯏꯟ ꯇꯧꯋꯦꯕ ꯈꯪꯉꯦ
ꯑꯩꯈꯣꯏꯗꯤ ꯊꯝꯃꯣꯏ ꯁꯣꯟꯕꯅꯤꯅꯍꯥ
ꯍꯣꯏ ꯑꯗꯨꯅꯦ
ꯎꯝ ꯑꯩꯁꯨ ꯊꯃꯣꯏ ꯌꯥꯝ ꯁꯣꯟꯕꯅꯦ ꯑꯩꯗꯤ
ꯑꯧ ꯑꯁꯤꯒꯨꯝꯕꯁꯦ ꯑꯩꯈꯣꯏ ꯀꯩꯅꯣ ꯑꯅꯥꯕ ꯄꯨꯕ ꯌꯥꯗꯦ ꯑꯩꯈꯣꯏ ꯆꯠꯄ ꯌꯥꯗꯦ ꯍꯥꯏꯗꯤ ꯃꯤ ꯎꯝ ꯄꯦꯁꯦꯟꯗꯨꯅ ꯑꯃꯨꯛꯀ ꯑꯩꯈꯣꯏꯅ ꯑꯩꯈꯣꯏꯒꯤ ꯁꯛꯇꯝ ꯌꯦꯡꯉꯒ ꯑꯃꯨꯛ ꯃꯣꯏ ꯑꯗꯣ ꯑꯃꯨꯛ ꯄꯨꯛꯅꯤꯡꯗꯣ ꯋꯥ ꯋꯥꯈꯟ ꯍꯦꯟꯅ ꯋꯥꯕꯅꯦꯕ
ꯎꯝ
ꯂꯣꯞꯄ ꯍꯩꯇꯕꯗꯣ ꯑꯩꯈꯣꯏꯒꯤ ꯏꯃꯣꯁꯅꯦꯜ ꯇꯧꯕꯗ ꯂꯣꯞꯄ ꯍꯩꯇꯦꯕ ꯑꯩꯗꯣ ꯑꯩ ꯑꯩꯗꯣ ꯈꯪꯕ꯭ꯔꯥ ꯀꯞꯅꯤꯡ‌ ꯃꯟꯕꯒꯤ ꯀꯞꯄ ꯌꯥꯗ꯭ꯔꯦꯗꯅ
ꯎꯝ
ꯑꯗꯣ ꯋꯥꯁꯔꯨꯝꯗ ꯆꯪꯉꯦ ꯑꯁ ꯐꯖꯅ ꯍꯥꯏꯗꯤ ꯃꯅꯨꯡꯗ ꯂꯣꯠꯂꯒ ꯊꯝꯕꯗꯣ ꯋꯥꯏꯗꯅ ꯋꯥꯒꯁꯦ ꯉꯥꯡꯊꯣꯛꯄ ꯉꯝꯗꯦꯕ ꯑꯗꫭ ꯋꯥꯁꯔꯨꯝꯗ ꯆꯠꯂꯦ ꯑꯗꯨꯒ
ꯑꯣ
ꯑꯁ ꯂꯣꯏ ꯂꯧꯊꯣꯛꯏꯅꯤꯅꯦ ꯑꯗꯨꯃꯥꯏꯟ ꯇꯧꯋꯦ ꯑꯩ ꯄꯨꯟꯁꯤꯗ ꯑꯩ ꯋꯥꯏꯑꯦ ꯑꯁꯦꯡꯕ ꯑꯗꫭ ꯑꯩ ꯊꯣꯛꯂꯛꯄꯗ ꯃꯤꯠꯇꯤ ꯌꯥꯗꯔꯦ ꯂꫭꯏ ꯎꯈ꯭ꯔꯦꯕ ꯑꯩ ꯃꯤꯠꯇ ꯈꯣꯏꯗꯤ ꯑꯃꯨꯔꯛꯀ ꯇꯥꯔꯦ ꯄꯤꯒ ꯇꯥꯔꯗꯤ
ꯎꯝ ꯃꯤꯠꯗ ꯎꯝ ꯑꯗꯨꯝ
ꯑꯁ ꯃꯤ ꯃꯌꯥꯝ ꯑꯩꯉꯣꯟꯗ ꯌꯦꯡꯉꯒ ꯂꯩꯔꯤꯅꯤꯀꯣ ꯃꯤꯠ ꯑꯗꯨ ꯌꯥꯗꯕ ꯉꯥꯡꯁꯛ ꯉꯥꯡꯉ ꯄꯣꯝ ꯄꯣꯝꯕꯩꯀꯣ ꯀꯔꯤ ꯇꯧꯔꯦ ꯏꯕꯦꯝꯃꯒ ꯁꯦ ꯈꯒꯖꯦ ꯍꯪꯉꯤꯅꯤꯅꯦ ꯑꯩ ꯈꯨꯝꯕ ꯉꯝꯗꯕꯩ ꯈꯨꯝꯗꯦ
ꯀꯩꯁꯨ ꯇꯧꯗꯦ ꯍꯔꯥꯎꯕꯒꯤꯅꯦ ꯑꯗꯨꯝ ꯍꯥꯏꯌꯨꯅꯦ ꯉꯁꯤꯗꯤ ꯍꯔꯥꯎꯕ ꯅꯨꯃꯤꯠꯅꯦꯅꯍꯥ
ꯑꯩ ꯀꯩꯝꯇꯀꯤꯅꯣꯀꯣ ꯍꯧꯖꯤꯛꯇꯤ ꯅꯨꯡꯉꯥꯏꯔꯦ ꯑꯗꯣ ꯆꯦꯛꯀꯞꯇꯤ ꯑꯗꯨꯝ ꯆꯠꯈꯤꯅꯤ
ꯑꯣ ꯐꯩ ꯐꯩ ꯆꯤꯀꯞ ꯆꯤꯀꯞ ꯆꯠꯔꯒ ꯑꯗꯨꯝ ꯑꯣ
ꯍꯧꯖꯤꯛꯅ ꯐꯖꯅ ꯌꯦꯡꯊꯣꯛꯇ꯭ꯔꯗꯤ ꯌꯥꯗꯕꯀꯣ ꯑꯉꯥꯡ ꯑꯣꯏꯕꯅꯤꯅ ꯆꯥꯎꯔꯗꯤ ꯌꯥꯔꯦꯕ ꯑꯗꯨꯒꯤ
ꯍꯧꯖꯤꯛꯅ ꯐꯖꯅ ꯌꯦꯡꯍꯧꯗ꯭ꯔꯗꯤ ꯌꯥ ꯄꯩꯁꯥꯗꯤ ꯌꯥꯝ ꯆꯪꯔꯝꯒꯅꯤꯀꯣ